ꯍꯜꯂꯣ ꯑꯩ ꯕꯨꯃꯤꯀꯥ ꯗꯤ ꯌꯥꯝ ꯀꯟꯅꯥ ꯋꯥꯔꯤ ꯁꯥꯅꯥꯗꯦꯕ
ꯑꯖꯤ ꯅꯨꯄꯥꯝ ꯁꯤꯡꯑꯦ
ꯑꯧ ꯃꯦꯁꯤꯅꯥ ꯍꯥꯏꯔꯛ ꯑꯝꯃꯦ ꯃꯥꯏ ꯀꯩꯅꯣꯗꯣ ꯃꯣꯏꯅ ꯃꯥꯏꯔꯦꯟ ꯃꯥꯏꯔꯦꯟ ꯀꯧꯏꯗꯅ ꯑꯗꯨꯝ ꯃꯥꯏꯔꯦꯟ ꯇꯣꯛꯅꯈ꯭ꯔꯦ ꯑ ꯑꯩꯅ ꯑꯃꯨꯛ ꯃꯣꯏ ꯃꯄꯥ ꯀꯅꯣ ꯇꯧꯒꯗꯕꯗꯣ ꯑꯗꯨꯗꯒꯤ ꯋꯥꯔꯤ ꯁꯥꯟꯅꯒꯤꯕꯥ ꯃꯥꯜꯂꯦ ꯃꯦꯁꯤꯗ ꯍꯪꯈꯤꯕꯕ
ꯑ ꯑꯗꯨꯗꯤ ꯎꯕ
ꯃꯅꯥꯎꯄꯤꯗꯣ ꯃꯅꯥꯎꯄꯤꯗꯨꯅ ꯊꯥꯒꯠꯄꯗ ꯑꯩ ꯑꯥꯏꯖꯤꯦꯁꯨ ꯌꯥꯝ ꯀꯟꯅ ꯄꯥꯏꯗꯦ ꯍꯥꯏꯕ ꯑꯃꯨꯛ ꯅꯥꯟꯜꯂꯦ ꯈꯜꯂꯦꯕꯒ ꯑꯃꯨꯛ ꯑꯩꯗꯤ ꯀꯛꯈꯅꯤ ꯅꯠꯇ꯭ꯔꯒꯅ ꯂꯤꯛꯇꯤꯕꯩ ꯇꯧꯔꯅꯤ ꯑꯗꯨꯅ ꯄꯥꯏꯗꯦ ꯍꯥꯏꯕ ꯐꯣꯇꯣ ꯊꯥꯒꯠꯂꯝꯃꯒ ꯑꯗꯨꯝ ꯇꯣꯄꯗꯣ
ꯇꯨꯝꯕ ꯍꯔꯥꯎꯕꯤꯗꯣ ꯍꯦꯛ ꯀꯣꯛ ꯏꯅ ꯍꯔꯥꯎꯕꯤꯅꯤꯀꯣ
ꯑ ꯑꯣꯃꯤꯅꯥꯕꯠ
ꯑꯣ ꯊꯥꯅꯤꯡꯉꯦ ꯊꯥꯅꯤꯡꯦ ꯀꯩꯅꯣꯗ ꯀꯩꯅꯣ ꯕꯣꯔꯤꯡ ꯂꯩꯔꯛꯄ ꯉꯗ ꯅꯠꯇ꯭ꯔꯥ
ꯃꯦ ꯅꯪꯒ ꯀꯥꯏꯗꯦ ꯃꯣꯅꯤ ꯅꯦꯗꯦ ꯅꯪꯣ
ꯀꯦꯝꯒꯤꯗ ꯑꯃ ꯃꯣꯏ ꯃꯆꯤꯟꯅꯥꯎ ꯂꯩ ꯑꯃ ꯊꯥꯖ ꯀꯣꯝ ꯂꯩꯃꯤꯗꯤ
ꯚꯨꯃꯤ ꯀꯥ ꯃꯊꯟꯗꯅꯤꯗ ꯇꯝꯃꯗꯣ ꯃꯥ ꯃꯅꯥꯎꯄꯤ ꯇꯝꯃꯛꯇꯕꯅꯤꯗ
ꯑꯃ ꯃꯅꯥꯥꯎꯕꯤ ꯃꯣꯏ ꯃꯥꯎꯕꯤꯈꯩꯅꯦ ꯑꯃ ꯊꯥꯖꯒ ꯇꯧꯔꯒ ꯑꯃ ꯍꯦꯛ ꯀꯩꯅꯣꯅ ꯃꯃꯥꯅ ꯄꯩꯁꯥ ꯄꯤꯔꯝꯕꯃꯅꯤ ꯀꯥꯏꯅ ꯑ ꯑꯣꯏꯣꯏ ꯄꯤꯅ ꯎ ꯇꯧꯇꯗꯤ
ꯈꯪꯗꯦ ꯑꯗꯨꯗꯤ ꯑꯩꯁꯨ ꯑꯩꯁꯨ ꯃꯣꯏꯗ ꯌꯥꯝ ꯀꯟꯅꯗꯦ
ꯑꯩꯈꯣꯏꯅ ꯑꯩꯈꯣꯏꯅ ꯂꯩꯕ ꯁꯥꯏꯠ ꯂꯣꯝꯗꯨꯗ ꯑꯉꯥꯡ ꯑꯃ ꯂꯩꯔꯝꯃꯅꯤꯅꯦ ꯑꯗꯨꯝ ꯈꯔ ꯈꯔꯗꯤ ꯑꯗꯨꯝ ꯈꯠꯄ ꯑꯉꯥꯡ ꯄꯤꯛꯛꯇꯤ ꯄꯤꯕ ꯏꯁꯗ ꯆꯦꯠꯂꯤꯕ
ꯎꯝ ꯀꯦꯝꯃꯤꯡ ꯇ ꯈꯠꯇꯕꯁꯦ ꯃꯁꯤꯡ ꯊꯤ ꯌꯥꯕꯅꯤꯗ
ꯑ ꯁꯨꯁꯃꯤꯇꯥ ꯍꯣꯏ ꯇꯪꯕꯤꯕꯗꯨꯅꯦ ꯑꯃ ꯁꯨꯁꯃꯤꯇꯥ ꯈꯔ ꯐꯥꯎꯏꯗꯣ
ꯈꯪꯗꯦꯌꯦ ꯊꯥꯖꯁꯦ ꯅꯪ ꯍꯥꯏꯕ ꯊꯥꯖꯗ ꯑꯇꯣꯞꯄ ꯑꯣꯏꯔꯝꯒꯅꯤ ꯀꯩꯅꯣꯇ ꯕꯣꯃꯤ ꯀꯌꯥꯝ ꯅꯥꯎꯄꯤ ꯇꯝꯃꯛꯑꯝꯗꯦ
ꯑꯗꯨꯗ ꯑꯦ ꯑꯩꯅꯗꯤ ꯈꯜꯂꯦꯕ ꯑꯁꯤꯒꯥꯡꯁꯦ ꯀꯩꯅꯣ ꯄꯤꯛꯇꯤ ꯄꯤꯛꯈꯤꯕꯅꯤ ꯑꯗꯨ ꯀꯩꯅꯣ ꯌꯥꯝ ꯊꯨꯅ ꯆꯥꯎꯈꯠꯂꯝꯃꯦꯅ
ꯅꯠꯇꯦ ꯅꯠꯇꯦ ꯑꯗꯨ ꯊꯥꯖꯅꯦ ꯑꯁꯤꯒꯤ ꯊꯥꯖꯔꯤꯁꯤ ꯃꯁꯛ ꯐꯖꯕꯅꯦ ꯁꯤ ꯀꯀꯥꯟꯗꯣ ꯑꯗꯨꯝ ꯀꯩꯅꯣ ꯇꯧꯕ ꯑꯗꯣ ꯂꯨꯝꯃ ꯐꯖꯕ ꯂꯣꯏꯕꯅꯦꯕ ꯔꯥꯁꯤ ꯀꯌꯥꯝ ꯂꯩꯔꯒ
ꯑꯥꯎ ꯃꯤꯃꯤꯅꯤ ꯐꯖꯕ ꯍꯥꯏ ꯃꯆꯦꯁꯨ ꯐꯕꯗꯤ ꯐꯖꯩꯗ ꯊꯤꯕꯠꯇꯕ
ꯎ
ꯈ ꯑꯩꯗꯤ ꯃꯅꯥꯎꯄꯤꯗꯨꯅꯝ ꯐꯖꯕ ꯃꯥꯜꯂ ꯑꯗꯣ ꯃꯅꯥꯎꯄꯤꯗꯨꯣ ꯈꯤꯇꯪꯁꯥꯗꯣ ꯈꯤꯇꯪ ꯐꯤꯠ ꯑꯣꯏꯔꯗꯤ ꯌꯥꯝ ꯂꯣꯏꯅ ꯐꯖꯅꯤ
ꯎꯝ ꯑꯀ
ꯚꯣꯃꯤꯀꯥ ꯇꯞꯇ ꯈꯤꯇꯪ ꯚꯣꯃꯤꯀꯥꯗꯣ ꯐꯖꯩꯅ ꯐꯤꯔꯦ ꯀꯥꯟꯂꯗ ꯑꯗꯨꯃꯥꯏꯅ ꯐꯖꯔꯗꯤ ꯃ ꯀ ꯇꯧꯅꯤ
ꯑꯦ ꯍꯟꯗꯛꯇꯤ ꯃꯥ ꯅꯣꯏꯈꯠꯂꯤꯅꯦ
ꯀꯃꯤ ꯀꯥꯥ
ꯑꯥ
ꯑꯁ ꯇꯕꯨ ꯀꯨꯏꯔꯦ ꯑꯩꯅ ꯎꯈꯤꯕꯗꯨꯅꯤꯅꯦ ꯍꯥꯏ ꯎꯝ ꯈꯪꯗꯦ ꯑꯩ ꯆꯞ ꯃꯟꯕ ꯍꯦꯟꯍꯦꯟꯕꯒꯤꯅꯦ ꯑꯁ ꯀꯩꯅꯣ ꯇꯧꯗ꯭ꯔꯦ ꯑꯃꯛ ꯀꯪꯁꯨ ꯀꯪꯅꯗꯕꯤ ꯆꯥꯕꯁꯨ ꯂꯦꯞꯇꯕꯅꯤꯅ ꯅꯣꯏꯁꯨ ꯂꯦꯈꯠꯇꯕꯤ ꯑꯗꯨꯃꯥꯏꯅ ꯇꯧ ꯂꯩꯔꯦ ꯍꯥꯏꯕ
ꯑꯗꯨꯝ ꯃꯌꯥꯏꯋꯥꯏꯇ ꯑꯗꯨꯝ ꯂꯩꯔꯤ
ꯃꯌꯥꯏ ꯁꯍꯕꯇ ꯑꯗꯨꯝ ꯂꯩꯕꯗꯣ ꯆꯥꯝ ꯑꯗꯨꯃꯥꯏꯅ ꯂꯩꯔꯦ ꯍꯥꯏꯕ ꯑꯗꯣ ꯀꯩꯅꯣꯗ ꯀꯦꯝ ꯅꯨꯃꯤꯗ ꯂꯩꯔꯝꯗꯣꯏꯗꯤ ꯀꯥꯎꯅꯤ ꯀꯪꯗ ꯂꯩ ꯍꯥꯏꯃꯤꯅꯦ
ꯎꯝ ꯁꯤ ꯀꯦ ꯑꯁ ꯋꯥꯗꯤ ꯋꯥ ꯆꯥ ꯊꯛꯄꯗꯤ ꯋꯥꯗꯤ ꯋꯥꯒꯨꯝ ꯇꯣꯡꯧꯕꯅꯤ ꯋꯥꯏꯀꯣ
ꯋꯥꯔꯁꯨ ꯑꯃ ꯂꯩꯗꯅꯦ ꯐꯣꯟꯒ ꯂꯩꯇꯕꯤ ꯋꯥꯊꯤ ꯋꯥꯌꯦꯡꯒ ꯇꯧꯕꯗꯨꯗꯤ ꯀꯩ ꯍꯥꯏꯅꯤ ꯁ꯭ꯀꯨꯜꯗ ꯊꯣꯛꯏꯕ ꯃꯌꯥꯝꯗꯣ ꯀꯥꯏꯗ ꯀꯩ ꯊꯣꯛꯑꯦ ꯂꯣꯏꯅ ꯈꯪꯕꯗꯣ
ꯍꯣꯏ ꯑꯗꯨ ꯍꯣꯏ ꯍꯣꯏ ꯀꯩꯅꯣ ꯕꯣꯔꯗꯤꯡ ꯂꯩꯕꯅꯤꯅ ꯊꯪꯕꯅꯤ
ꯈꯪꯉꯤ ꯈꯪꯉꯦ ꯀꯩꯅꯣ ꯁꯤꯛꯁ ꯖꯤꯅꯦ ꯐꯥꯏꯚ ꯖꯤꯒ ꯅꯠꯇꯦ
ꯃꯥ
ꯈꯪꯉꯣꯏꯗꯅꯦ ꯃꯤꯖꯦꯅꯥꯁꯨ ꯍꯧꯖꯤꯛ ꯀꯩꯅꯣꯗ ꯂꯩꯌꯦ ꯒꯨꯔꯒꯥꯎꯗ ꯑꯨꯝ ꯄꯥꯄꯅꯦ ꯋꯥꯍꯩꯒꯅꯤ ꯌꯥꯝ ꯀꯟꯅ ꯁꯥꯟꯅꯗꯣꯏꯗꯤ
ꯅꯝꯕ ꯂꯩꯅ ꯋꯥ
ꯅꯝꯕꯅꯦ ꯑ
ꯃꯤꯁ ꯇꯤꯔꯂ ꯑꯗꯨꯗꯤ ꯄꯨꯔꯥ ꯑꯐꯥꯎꯋꯤꯅꯤ
ꯈꯪꯗꯦ ꯏ ꯄꯥꯎ ꯐꯥꯎꯅ ꯀꯩꯅꯣ ꯃꯥꯗꯤ ꯑꯩꯅ ꯌꯥꯝ ꯀ꯭ꯂꯣꯁ ꯑꯣꯏꯕ ꯑꯩꯅ ꯌꯥꯝ ꯅꯨꯡꯁꯤꯨꯔꯕ ꯑꯣꯖꯥꯁꯨꯅ ꯊꯝꯃꯛꯏ ꯋꯥꯔꯤꯍ ꯈꯥꯟꯗꯤꯦ
ꯎꯝ ꯃꯥꯗ ꯀꯩꯅ ꯃꯌꯨꯝ ꯄꯗꯅ ꯑꯩꯈꯣꯏ ꯏꯅꯝ ꯃꯣꯏꯒꯤ ꯑꯗꯨꯋꯥꯏꯗ ꯃꯌꯨꯝ ꯄꯥꯜ ꯂꯩꯕꯅꯦꯕ ꯌꯥꯝ ꯊꯤꯟꯅ ꯀꯩꯅꯣ ꯇꯧꯋꯦꯣ ꯊꯕꯛꯇꯤ ꯁꯨꯅꯤꯡꯗꯦ
ꯈꯛꯇꯦꯗ ꯑꯩ ꯋꯥꯔꯤ ꯁꯥꯟꯗꯦ ꯃꯤꯆ ꯏꯅꯥꯎꯕꯨꯗꯤ ꯊꯕꯛ ꯊꯧꯔ ꯂꯩꯔꯤꯕ ꯑꯃ
ꯑꯣꯖꯥ ꯑꯣꯖꯥ ꯑꯣꯏꯌꯦ ꯀꯥꯏꯅ ꯌꯨꯝꯗ ꯀꯩꯅꯣ ꯇꯧꯑꯦ ꯊꯕꯛꯀ ꯁꯨ ꯊ
ꯃꯥ ꯀꯩꯂꯣꯃꯤꯅ ꯄꯨꯔꯤꯔꯝꯒꯖꯥ
ꯀꯤꯝ ꯏ ꯄꯔꯃ
ꯎꯝ ꯑꯟꯖꯨ ꯃꯁꯦꯁꯨ ꯀꯦꯝ ꯅꯨꯃꯤꯅ ꯄꯨꯕꯒꯨꯝ ꯇꯧꯕꯅꯤ
ꯨꯝꯕꯁꯤ ꯃꯥꯒ ꯄꯣꯛꯅꯕ
ꯑꯥ ꯃꯥꯏ ꯄꯣꯚꯅꯕꯂ
ꯑꯗꯨ ꯃꯣꯏ ꯃꯆꯤꯟꯅꯥꯎꯗ ꯑꯟꯖꯣꯅꯤ ꯐ ꯐ ꯆꯩꯩꯗꯤ
ꯃꯆꯨ ꯅ ꯀꯩꯁꯨꯨ ꯀꯤꯃꯑꯣ
ꯑꯩꯈꯣꯏ ꯃꯆꯤꯟꯜꯅꯥꯎ ꯃꯔꯤ ꯅꯨꯄꯥ ꯑꯅꯤ ꯅꯨꯄꯤ ꯑꯅꯤ
ꯃꯖꯕꯨ ꯌꯥꯡꯒꯦ ꯀꯤ ꯀꯃꯍꯅꯦ ꯌꯥ
ꯀꯪꯉꯦ ꯑꯗꯣ ꯍꯧꯖꯤꯛꯁꯨꯦ ꯑꯗꯨꯝ ꯀꯪꯉꯤꯕꯅ ꯀꯩꯁꯥ ꯌꯥꯝ ꯅꯈꯠꯄ ꯑꯣꯏꯗꯕꯅ ꯃꯔꯝꯥꯡꯁꯨ ꯀ ꯑꯗꯨꯃꯥꯏꯕꯗꯤ ꯇꯧꯗ꯭ꯔꯕꯅꯦꯕ ꯑꯗꯣꯧꯅꯤ ꯈꯪꯉꯤꯕꯅꯦꯕ
ꯎꯝ
ꯃꯆꯦꯗꯨꯅ ꯈ꯭ꯋꯥꯏꯍꯟ ꯑꯣꯏꯕꯅꯦ ꯈꯪꯗꯦ ꯑꯩ ꯑꯩꯈꯣꯏꯁꯦ ꯑꯗꯨ ꯊꯕꯛꯇꯣ ꯁꯥꯠ ꯂꯣꯗ ꯇꯥꯔꯗꯤ ꯏꯟꯅꯔꯒꯩ ꯇꯧꯕꯅꯦ ꯑꯁ ꯂꯛꯅꯧꯅ ꯇꯥꯏꯕ ꯂꯛꯅꯧꯗ ꯆꯪꯗꯅꯕꯩ ꯑꯗꯨꯝ
ꯎꯝ ꯇꯩꯦ ꯀꯩꯅꯣ ꯇꯌꯦꯦ
ꯑꯩꯈꯣꯏꯁꯦ ꯑꯥꯏ ꯁꯤ ꯑꯥꯏ ꯁꯤ ꯑꯥꯏꯗ ꯁꯦꯀ꯭ꯌꯨꯔꯤꯇꯤ ꯏꯁꯇꯣꯛ ꯃꯥꯔꯀꯦꯠ ꯈꯪꯕ꯭ꯔꯅ
ꯑ
ꯏꯁ꯭ꯇꯣꯛ ꯃꯥꯔꯀꯦꯠ ꯀꯩꯀꯥꯣ ꯐꯪꯉ ꯅꯗ꯭ꯔꯥ
ꯑꯈ
ꯑꯗꯨꯒꯤ ꯑꯗꯨꯝꯕꯒꯤ ꯀꯩꯅꯣ ꯃꯨꯆ꯭ꯋꯦꯜ ꯐꯟ ꯀꯩꯀꯥ ꯃꯦꯅꯦꯖ ꯇꯧꯕ ꯑꯣꯏꯕꯅꯦ ꯃꯥꯗꯣ
ꯎꯝ
ꯀꯌꯥ ꯁꯦꯀ꯭ꯌꯨꯔꯤꯇꯤꯗ
ꯑ ꯑꯗꯨ ꯃꯣꯏꯒꯤꯁꯨ ꯂꯝ ꯑꯃ ꯁꯤꯜꯂꯒ ꯇꯧꯕ
ꯃꯥ ꯍꯟꯗꯛꯇ ꯂꯣꯏꯅꯦ ꯑꯩꯈꯣꯏꯁꯦ ꯍꯟꯗꯛ ꯍꯟꯗꯛꯇ ꯑꯦꯝ ꯕꯤ ꯑꯦ ꯂꯣꯏꯗ꯭ꯔꯤ ꯗꯦꯠ ꯀꯩꯅꯣꯗ ꯂꯣꯏꯗꯣꯏꯅꯦ ꯎ ꯗꯦꯠ ꯇ꯭ꯋꯦꯟꯇꯤꯒ ꯍꯌꯦꯡ ꯂꯣꯏꯗꯣꯏꯔꯝꯒꯅꯤ ꯑꯗꯨꯣ ꯗꯦꯠ ꯐꯣꯔꯗ ꯗꯦꯠ ꯊ꯭ꯔꯤꯗ ꯍꯥꯏꯕ ꯀꯩꯅꯣꯗ ꯄ꯭ꯔꯦꯛꯇꯤꯀꯦꯜ ꯌꯥꯝ ꯂꯩꯔꯒ ꯑꯗꯨꯝ ꯀꯩꯅꯣ ꯇꯧꯕꯅꯦꯕ ꯖꯣ ꯄ꯭ꯔꯤꯄ꯭ꯂꯦꯁꯃꯦꯟ ꯐꯪꯕꯗꯣ
ꯎꯝ
ꯐꯪꯈꯤꯕꯅꯦꯕ ꯀꯩꯅꯣ ꯀꯦꯝꯄꯁ ꯏꯀ꯭ꯋꯤꯞꯃꯦꯟꯗꯒꯤ ꯀꯩꯅꯣꯗ ꯇꯥꯔꯛꯑꯦ ꯑꯍꯥꯥꯟꯕ ꯍꯧꯒꯠꯂꯛꯄꯗ ꯂꯛꯅꯧꯗ ꯇꯥꯔꯦ ꯑꯩꯈꯣꯏꯁꯦ ꯄꯤ ꯌꯥꯎꯗꯕꯅ ꯅꯤꯡꯉꯛꯏꯕꯅꯦ ꯑꯗꯨ ꯄꯥꯏꯔꯇꯦ ꯇꯥꯔꯛꯑꯃꯤꯅ ꯆꯍꯤ ꯑꯃ ꯂꯩꯔꯀꯥꯟꯗ ꯍꯣꯡꯕ꯭ꯔꯥ ꯑꯗꯨꯃꯥꯏꯅ ꯇꯧꯔꯅꯤ ꯃꯣꯏ ꯄ꯭ꯔꯥꯏꯚꯦꯠꯀꯤꯗꯤ ꯆꯍꯤ ꯑꯃꯃꯨꯛꯇ ꯇꯧꯔꯝꯃꯒ ꯑꯇꯣꯞꯄꯗ ꯍꯣꯡꯕꯅꯤ ꯄꯩꯁꯥ ꯆꯥꯎꯈꯠꯂꯤꯗꯅ
ꯑ
ꯍꯥꯏꯗꯤ ꯑꯗꯨꯃꯥꯏꯅ ꯇꯧꯒꯦꯅ ꯃꯥ ꯀꯩꯅꯣ ꯇꯧꯔꯤꯕꯅꯤ ꯂꯩꯔꯤꯕꯅꯦ ꯑꯩꯁꯨ ꯑꯗꯨꯝ ꯑꯩꯉꯣꯟꯗꯗꯤ ꯑꯩꯈꯣꯏꯁꯦ ꯑꯩꯅ ꯄꯩꯁꯥ ꯊꯣꯛꯄ ꯍꯥꯏꯁꯦ ꯑꯩꯁꯨ ꯅꯨꯡꯉꯥꯏꯕꯤꯅꯤꯅꯦ ꯇꯧꯔꯣ ꯁꯤꯇ ꯉꯥꯏ ꯐꯨꯠ ꯁꯄꯣꯔꯠꯅꯦ ꯑꯗꯨ ꯍꯥꯏꯔꯗꯣ ꯅꯣꯏ ꯁꯤꯗꯤ ꯀꯦ
ꯑꯣꯏꯁꯤꯔꯣ ꯁꯤꯗ ꯃꯅꯤꯄꯨꯔꯗ ꯗꯦꯟꯇꯦꯜ ꯗꯦꯟꯇꯦꯜ ꯀ꯭ꯂꯤꯅꯤꯛ ꯇ ꯌꯥꯎꯅꯤ
ꯎꯝ ꯑꯁꯥ ꯗꯦꯟꯇꯦꯜ ꯅꯨꯁꯦ ꯗꯦꯟꯇꯦꯜꯗ ꯌꯥꯎꯇꯥꯥꯔꯦ ꯑꯩ ꯌꯥꯔꯤꯁꯤꯅ ꯍꯪꯉꯁꯨ ꯌꯥꯅꯤꯌꯦ ꯍꯥꯏꯗꯤ ꯑꯗꯨ ꯅꯣꯏ ꯁꯤꯁꯤꯗ ꯍꯪꯋꯥꯛ ꯌꯥ꯭ ꯃꯣꯂꯔꯒꯤꯗꯣ ꯀꯩꯅꯣ ꯍꯥꯞꯄꯗ ꯀꯌꯥ ꯆꯪꯒꯦꯅ ꯑꯩꯃꯥꯏꯅ ꯇꯧꯕꯐꯝꯗꯨꯗ ꯑꯃꯨꯛꯇ ꯂꯤꯁꯤꯡ ꯇꯔꯦꯠ ꯍꯥꯏꯔꯛꯦꯕ
ꯍ ꯇꯔꯦ ꯑꯩꯁꯦ ꯉ ꯃꯣꯏꯒꯤꯗꯨꯗ ꯅꯉꯥꯟ ꯊꯣꯛꯂꯛꯄꯗ ꯌꯥꯁꯦ ꯃꯣꯏꯌꯦꯦ ꯑꯗ ꯄꯩꯁꯥ ꯈꯔ ꯇꯥꯒꯗ꯭ꯔꯅ ꯃꯥꯁꯨ ꯇꯧꯕꯅꯤꯅ ꯆꯠꯂꯨꯕ ꯄꯩꯁꯥꯗꯤ ꯌꯥꯝ ꯄꯥꯛ ꯇꯥꯔꯛꯇꯦ
ꯀꯌꯥ ꯇ ꯀꯌꯥ ꯆꯪꯉꯛꯀꯦ ꯏꯁꯀꯦꯅꯤꯡ ꯇꯧꯕꯤꯅꯣ ꯅꯠꯇ꯭ꯔꯣ
ꯎꯝ ꯆꯅꯤ ꯄꯥꯟ ꯍꯤꯗꯥꯛꯀ ꯊꯥꯔꯒ ꯑꯩꯠ ꯍꯟꯗ꯭ꯔꯦꯠ ꯐꯤꯐꯇꯤꯔꯥꯥ ꯑꯩꯠ ꯍꯟꯗ꯭ꯔꯦꯠ ꯁꯤꯛꯁꯇꯤ ꯌꯥꯝ ꯂꯧꯧꯕꯅꯤ
ꯑꯗꯨꯝ ꯇꯏꯅ ꯀꯃꯥꯏꯅ ꯇꯧꯕꯗꯣ ꯂꯨꯄꯥ ꯂꯤꯁꯤꯡ ꯑꯃꯃꯝ ꯑꯗꯨꯃꯥꯏꯅꯧꯕꯅꯦ ꯏꯁꯀꯦꯅꯤꯡ ꯀꯩꯀꯥ ꯇꯧꯕꯩꯗ ꯑꯃ ꯌꯥꯎꯗꯣ ꯃꯥꯥꯏ ꯂꯤꯁꯤꯡ ꯃꯔꯤꯔ ꯑꯍꯨꯝꯗ ꯑꯗꯨꯃꯥꯏꯅ ꯑꯣꯏꯗꯣꯏꯅꯦꯕ ꯌꯥ ꯑꯃꯗ ꯑ ꯃꯣꯏ ꯍꯥꯏꯅꯦ ꯌꯥꯗꯣ ꯄꯨꯂꯞ ꯀꯩꯅꯣ ꯇꯧ ꯍꯥ ꯍꯥꯞꯄꯅꯦꯅ ꯍꯣꯡꯕ ꯍꯦꯜꯂꯛꯦ ꯌꯥꯕ ꯑꯃ ꯍꯥꯞꯄꯗꯨꯕꯨꯗꯤ ꯑꯗꯣ ꯃꯤꯒꯤ ꯌꯥ ꯇꯦꯛꯇꯕꯗꯨꯗꯤ ꯑ ꯀꯃꯥꯏꯅ ꯁꯠꯇꯣꯛꯎꯅꯦ ꯑ ꯃꯥ ꯃꯥꯄꯜꯦ ꯑꯃꯃꯝ ꯍꯥꯞꯄꯤꯗꯅ ꯑꯗꯣ ꯑꯩꯁꯦ ꯑꯝꯇꯪ ꯍꯥꯞꯇꯣꯏꯅꯤꯅ ꯍꯪꯗꯦ ꯑꯋꯥꯕ ꯑꯃꯅꯦ ꯑꯩꯁꯤꯅꯦ ꯅꯥꯕꯁꯦ ꯌꯥꯝ ꯇꯜꯂ ꯑꯦ ꯍꯤꯟꯗꯗꯨ ꯌꯥ ꯌꯥꯝ ꯍꯔꯜꯦ ꯍꯥꯏꯕ
ꯗꯣꯛꯇꯔ ꯅꯨꯕꯤꯅꯁꯨ ꯅꯨꯡꯉꯥꯏꯔ ꯑꯗꯨꯒꯨꯝꯕ ꯇꯧꯕꯗꯗꯤ ꯑꯩꯗꯤ
ꯑꯁ ꯑꯩ ꯅꯥꯗꯕꯒꯤ ꯗꯣꯛꯇꯔꯒ ꯌꯦꯡꯗꯕ ꯀꯨꯏꯔꯦꯗ
ꯑꯩꯁꯨ ꯀꯨꯏꯔꯦ ꯏ ꯅꯥꯗ ꯊꯧꯕꯥꯜꯗꯅꯦ ꯑꯗꯨꯝ
ꯑꯁ ꯊꯧꯕꯥꯜꯗꯤ ꯂꯥꯞꯄꯅꯦꯕ ꯑꯩꯉꯣꯟꯗꯕꯨꯣ ꯇꯔꯅꯦ ꯑꯗꯨꯅꯦ ꯀꯩꯅꯣꯒꯨꯝ ꯑꯩꯅ ꯁꯨꯝ ꯕꯖꯥꯔ ꯑꯦꯔꯤꯌꯥꯗ ꯑꯣꯏ ꯍꯥꯏꯇꯥꯔꯗꯤ ꯇꯧ ꯌꯥꯕ ꯑꯗꯨ ꯅꯣꯏꯁꯦ ꯅꯣꯏꯁꯦꯁ ꯀꯩꯅꯣꯗ ꯅꯠꯇ꯭ꯔꯣ ꯀ꯭ꯔꯣꯁꯤꯌꯥꯒꯤ ꯀꯥꯂꯣꯝꯗꯨꯁꯨ ꯅꯠꯇ꯭ꯔꯣ
ꯍꯣꯏ
ꯑꯁ ꯅꯣꯏꯁꯦ ꯀ꯭ꯔꯣꯁꯦꯠ ꯌꯥꯝ ꯅꯥꯟꯅ ꯂꯣꯜꯂꯦ ꯑꯩ ꯌꯨꯝ ꯊꯣꯛꯂꯛꯀꯥꯟꯗ ꯃꯉꯣꯟꯗ ꯂꯣꯜꯍꯟꯁꯦꯅ ꯈꯜꯂꯝꯕꯅꯦ
ꯂꯩꯔꯣꯅꯤꯔ ꯀꯩꯅꯣ
ꯅꯪ ꯅꯨꯔꯤꯃꯤꯁꯃ ꯅꯅꯥꯜ ꯂꯩꯔꯝꯃꯦ ꯀꯌꯥꯝ ꯍꯥꯏꯔꯝꯗꯥꯏ ꯅꯣꯖꯔꯣ
ꯑꯣ ꯑ ꯃꯥꯔꯣ ꯡꯁꯣꯅꯥ ꯔꯤꯡꯁꯣꯅꯥꯒꯤꯗꯁꯨ ꯃꯥꯒꯤ ꯃꯃꯥꯟꯅꯕꯤ ꯑꯃꯁꯨ ꯂꯩꯌꯦ ꯑꯃꯨ ꯃꯥ ꯑꯩꯈꯣꯏꯅꯦ ꯏꯖꯋꯥꯏꯗ ꯑꯃꯨꯛ ꯂꯩꯔꯤꯅꯦꯕ ꯑꯣ ꯍꯣꯏ ꯍꯧꯖꯤꯛꯇꯤ ꯂꯩꯇ꯭ꯔꯦ ꯑꯗꯨ ꯔꯖ ꯃꯅꯥꯏꯒꯤꯗꯁꯨ ꯑꯃ ꯂꯩꯌꯦ ꯋꯥꯅꯗꯤ ꯀꯁꯤ ꯁꯃꯥꯏꯒ
ꯃꯦꯛꯁꯤꯒꯁꯦꯃꯤꯒ ꯌꯥꯝ ꯐꯖ ꯐꯖꯅ ꯁꯦꯝꯃꯦꯕ ꯑꯗꯨꯗꯤ
ꯑꯣ ꯃꯤꯁꯤ ꯆꯕꯤ ꯁꯤꯒꯗꯤ ꯑꯇꯣꯞꯄꯅꯤ ꯅꯛꯅꯔꯦꯗꯅ
ꯃꯦꯛꯁꯤꯗꯨ ꯑꯃꯨꯛ ꯀꯩꯅꯣ ꯇꯧꯗꯦꯗꯅ ꯑ ꯍꯧꯖꯤꯛ ꯇꯗꯥꯏꯅꯦ ꯃꯥ ꯋꯥꯡꯈꯩꯗ ꯗꯨꯝ ꯂꯩꯩꯗꯥꯢꯅꯦ
ꯃꯥꯔꯣ ꯈꯪꯗꯤꯌꯦ ꯃꯥ ꯀꯩꯅꯣ ꯀꯩꯅꯣ ꯑꯩ ꯀꯩꯅꯣꯒꯤꯗ ꯂꯩꯔꯤꯌꯦ
ꯍꯩꯌꯦ ꯑꯃꯗꯁꯦ ꯑꯩꯈꯣꯏꯗꯤ ꯈꯨꯣꯏꯃ ꯍꯥꯏꯔꯗꯤ ꯌꯨꯝ ꯆꯠꯀꯦ ꯍꯥꯏꯕꯁꯨ ꯑꯇꯣꯞꯄ ꯃꯤ ꯖꯒꯥꯗ ꯆꯠꯀꯦ ꯍꯥꯏꯕ ꯁꯨꯝ ꯌꯥꯏ ꯌꯥꯗꯦ ꯍꯥꯏꯕ ꯑꯗꯨꯅꯅꯦ ꯑꯩ ꯃꯅꯤꯄꯨꯔ ꯂꯝꯕꯤ ꯈꯪꯗꯦ ꯍꯥꯏꯕ ꯑꯩꯁꯤ ꯀꯣꯜꯀꯇꯥꯒꯤ ꯑꯗꯨꯗꯩ ꯁꯤꯂꯣꯡꯒꯤ ꯂꯝꯃꯗꯤ ꯐ ꯈꯤꯖꯪ ꯈꯪꯉꯦꯕ ꯀꯣꯀꯣꯜ ꯀꯩꯅꯣ ꯃꯅꯤꯄꯨꯔꯒꯤꯗꯤ ꯈꯪꯗꯦ ꯍꯥꯏꯕ
ꯑꯗꯨ ꯍꯥꯢꯔꯒ ꯍꯣꯏ ꯃꯅꯤꯄꯨꯔꯕꯨꯗꯤ ꯀꯩꯅꯣꯅ ꯍꯦꯟ ꯃꯄꯥꯟ ꯂꯝ ꯂꯩꯕꯅꯦꯅ ꯍꯦꯟ ꯊꯣꯛꯄ ꯍꯦꯟꯕꯅꯦ
ꯑꯗꯨꯅꯤ ꯍꯥꯏꯁꯦ ꯑꯩꯈꯣꯏꯗꯤ ꯑꯃꯗꯨꯗꯗꯤ ꯑꯁ ꯀꯔꯤ ꯍꯥꯏꯔꯒ ꯊꯣꯛꯁꯤꯒꯦ ꯀꯔꯝꯕ ꯑꯃꯨꯛ ꯍꯥꯏꯖꯤꯟꯁꯤꯒꯦꯅ ꯈꯟꯕ ꯥꯎ ꯃꯖꯥ ꯏꯕ ꯀꯅꯥꯒ ꯆꯠꯇꯣꯏꯅꯣ ꯀꯗꯥꯏ ꯆꯠꯇꯣꯏꯅꯣ ꯍꯪꯅꯕꯗꯗꯥ ꯊ ꯀꯗꯧꯕꯅꯤꯅ
ꯀꯩꯅꯣꯕꯨꯗꯤ ꯂꯧꯔꯅꯤ ꯄꯨꯡ ꯑꯃꯒꯤ ꯆꯥꯡꯃꯨꯗꯤ ꯂꯧꯈꯤꯕ ꯌꯥꯢ
ꯇꯁꯦꯡꯅ ꯄꯨꯡꯗꯨ ꯆꯪꯉꯗꯤ ꯐꯩꯌꯦ ꯅꯨꯃꯤꯠ ꯑꯃ ꯅꯨꯃꯤꯠꯆꯨꯞꯄ ꯑꯃ ꯉꯥꯡꯅꯔ ꯌꯥꯗꯕꯅꯤꯅ ꯈ꯭ꯋꯥꯏ ꯄ ꯐꯣꯛꯐꯥꯛ ꯆꯥꯏꯁꯦ ꯍꯂꯉ ꯑꯗꯨꯗꯥ ꯃꯥꯁ ꯌꯥꯝ ꯇꯜꯂꯦ ꯍꯥꯏꯕ ꯑꯗꯨꯅꯅꯦ ꯀꯩꯅꯣꯗꯗꯤ ꯃꯄꯥꯟ ꯂꯩꯔꯗꯤ ꯆꯠꯊꯣꯛꯎ ꯃꯇꯨꯡ ꯃꯥ ꯑꯩ ꯁꯨꯃꯥꯏꯅ ꯆꯠꯂꯨꯏ ꯍꯥꯏꯔꯝꯃꯒꯅꯦ ꯍꯥꯏꯐꯦꯠ ꯍꯥꯏꯔꯝꯃꯒ ꯆꯠꯈꯤꯕꯗ ꯐꯩꯑꯕ ꯗꯨ ꯃꯅꯤꯄꯨꯔ ꯂꯩꯕꯗꯗꯤ ꯑꯗꯨꯝ ꯂꯩꯃꯤꯟꯅꯕ ꯀꯥꯏ ꯆꯠꯇꯨꯅꯣ ꯀꯗꯥꯏꯗ ꯀꯩꯅꯣ ꯇꯧꯗꯅꯣ ꯀꯅꯥ ꯀ ꯇꯧꯗꯣꯏꯅꯣ ꯌꯥꯝ ꯍꯪꯕꯅꯤꯅ ꯁꯦ ꯍꯧꯖꯤꯛ ꯈꯪꯕ ꯄꯤꯉꯩꯗꯅ ꯃꯥꯅ ꯑꯗꯨꯝ ꯇꯔꯤ ꯇꯛ ꯀ ꯀꯣꯏꯔꯝꯕꯁꯨ ꯃꯥ ꯂꯣꯏꯅ ꯐꯥꯔꯦ ꯍꯧꯖꯤꯛꯇꯤ ꯀꯣꯏꯗ꯭ꯔꯦꯅ ꯍꯧꯖꯤꯛꯇꯤ ꯑꯗꯨꯀꯥꯟꯗꯗꯤ ꯍꯧꯖꯤꯛꯗꯤꯁꯤ ꯀꯣꯏ ꯇꯝꯅꯤ ꯀꯃꯥꯏꯁꯤ ꯑꯗꯨꯝ ꯈꯪ ꯊꯧꯕꯗ ꯌꯦꯡꯁꯤꯟꯕ ꯀꯥꯏꯗꯦꯗ ꯍꯥꯏꯔꯛꯑꯦꯕ ꯃꯥꯁꯦ ꯁꯨꯝꯄꯥꯈꯠꯂꯕꯅꯤ ꯑꯩꯅ ꯀꯣꯏꯗꯁꯦ ꯎꯕꯁꯤꯗ
ꯍꯣꯏ ꯀꯩꯅꯣ ꯆꯍꯤ ꯌꯥꯝꯗꯂꯦ ꯁꯤꯅꯤꯃ ꯀꯜꯂꯤꯁꯦ
ꯎ ꯆꯍꯤꯕꯨꯗꯤ ꯌꯥꯝ ꯌꯥꯝꯕꯕꯨꯗꯤ ꯅꯠꯇꯦꯗ ꯑꯗꯣ ꯃꯥꯒꯤ ꯑꯣꯏꯅꯗꯤ ꯉꯜꯂꯦꯀꯣ ꯀꯩꯅꯣꯅꯤ ꯈꯃꯥꯡꯒꯗꯦ ꯗ ꯃꯌꯨꯝ ꯄꯥꯜꯂꯛꯄꯗꯅꯤꯅ
ꯎꯝ ꯑꯍꯟꯗꯗꯤ ꯑꯩꯈꯣꯏ ꯑꯩꯈꯣꯏꯒꯤ ꯕꯦꯁꯠꯁꯦ ꯅꯨꯄ ꯀꯣꯏꯕ ꯌꯥꯔꯦ ꯂꯨꯍꯣꯡꯕ ꯌꯥꯔꯦꯅ ꯍꯥꯏꯔꯤꯁꯦ
ꯑꯑꯗꯨꯅꯦ ꯀꯩꯅꯣ ꯑꯩꯈꯣꯏꯒꯤ ꯂꯦꯡꯒꯥ ꯃꯌꯥꯝꯁꯦ ꯖ ꯃꯌꯨꯝ ꯄꯣꯝ ꯄꯥꯟꯗ ꯄꯥꯅꯩꯗꯨ ꯇꯟꯕ ꯑꯃ ꯌꯥꯎꯋꯦ ꯍꯥꯏꯕ ꯑꯩ ꯂꯝꯕꯤꯗꯒ ꯊꯦꯡꯅꯔꯒ ꯃꯣꯏ ꯃꯆꯥꯅꯒ ꯆꯥꯛꯆꯥ ꯀꯧꯔꯛꯀꯅꯤ ꯍꯥꯏꯕ ꯇꯜꯂꯦ ꯍꯥꯏꯕ ꯑꯩ
ꯃꯣꯏ ꯃꯌꯥꯝꯁꯦ ꯄꯥꯟꯕꯥꯗꯒꯤꯅꯤꯅꯦ ꯏꯃꯥꯟꯅꯕꯤꯗꯤ ꯅꯌꯨꯝ ꯄꯥꯟꯈ꯭ꯔꯕꯅꯦ ꯅꯣꯏꯅꯁꯤꯗ ꯗ ꯑꯉꯥꯡ ꯃꯆꯥ ꯁꯥꯗꯅ ꯀꯣꯏꯕ ꯆꯀꯦꯒ ꯇꯧꯒꯦꯒꯅ
ꯇꯜꯂꯦ ꯍꯥꯏꯕ
ꯑꯥ
ꯁꯣꯏꯁꯤꯔ ꯑꯩꯈꯣꯏꯁꯤꯗ ꯀꯩ ꯍꯥꯏꯅꯤ ꯏꯁꯥꯒꯤ ꯗꯤꯁꯤꯖꯟ ꯑꯃ ꯂꯧꯖꯕ ꯉꯝꯗꯅ ꯑꯩꯈꯣꯏ ꯃꯥꯅ ꯇꯥꯟꯅꯕ ꯌꯥꯝ ꯇꯥꯟꯅꯔꯅꯤ ꯌꯥꯝ ꯇ ꯇꯥꯅꯤ ꯇꯧꯔ ꯃꯇꯨꯡꯗꯅꯦ ꯍꯥꯏꯕ ꯂꯥꯁꯁꯦ ꯐꯥꯏꯅꯦꯜ ꯑꯣꯏꯔꯛꯑꯦ ꯍꯥꯏ ꯈꯥꯟꯂꯅꯦꯕ ꯂꯧꯔꯤꯁꯦ ꯑꯗ ꯃꯣꯏꯗꯤ ꯃꯁꯥ ꯃꯁꯥꯅ ꯂꯣꯏ ꯃꯈ ꯃꯈꯟ ꯇꯧꯖꯔꯗꯅꯤꯗꯅ ꯁꯤꯟꯖꯔꯗꯅꯤꯅ
ꯎꯝ ꯍꯣꯏ
ꯈꯪꯗꯗ ꯀꯩꯅꯣ ꯄ꯭ꯔꯤꯌꯥꯅ ꯍꯥꯏꯔꯨ ꯀꯩꯅꯣ ꯑꯗꯨꯁꯨ ꯃꯌꯨꯝ ꯄꯥꯡꯒ ꯃꯥꯜꯂꯦ
ꯄꯤꯌꯥꯔ ꯄ ꯃꯥꯅ ꯎꯗ꯭ꯔꯣ ꯍ ꯍꯦꯁ ꯍꯦꯁ ꯎꯕ꯭ꯔꯣ
ꯔꯤꯜꯁ ꯑꯩ ꯎꯒꯦ ꯑꯗꯨꯗꯅꯦ ꯑꯩꯅ ꯈꯪꯉꯤꯁꯦ
ꯅꯦ ꯁꯔ ꯋꯥ ꯈꯜ
ꯁꯔꯇꯣꯁꯣꯏꯁꯦ ꯃꯥꯒꯤ ꯃꯥꯒꯤꯁꯨ ꯑꯦꯜꯕꯝ ꯒꯨꯝꯕꯗꯨ ꯅꯠꯇ꯭ꯔꯥ
ꯑ ꯍꯣꯏ ꯑꯕꯪꯖꯨꯀꯣꯃꯦꯟꯅꯦ ꯍꯧꯖꯤꯛꯅ ꯑꯃꯨꯛ ꯀꯩꯅꯣ ꯔꯤꯜꯁꯀꯤ ꯀꯩꯅꯣ ꯀꯟꯅ ꯁꯦꯝꯃꯤꯗꯅ ꯃꯣꯏ ꯍꯣꯏꯅꯤ ꯒ
ꯃꯣꯏꯁꯤ ꯅꯤꯁꯥꯥꯑꯃꯥꯅꯤꯀꯣ
ꯃꯣꯏꯅꯤ ꯐ ꯃꯣꯏꯅꯤ ꯄꯤꯗꯣ ꯀꯁ ꯀꯔꯤ ꯍꯥꯏ
ꯑꯁ ꯀꯣꯂꯦꯁ ꯀꯥꯏꯗꯥꯋꯥꯏꯗ ꯑꯩꯈꯣꯏ ꯑꯗꯨꯝ ꯂꯦꯡꯒꯥꯅꯦ
ꯎꯝ
ꯀꯩꯅ ꯐꯅ ꯍꯅꯨꯔꯝꯃꯅꯤꯗ
ꯁꯥꯔꯇ꯭ꯔ ꯍꯥꯅꯨꯔꯗꯥ ꯃꯃꯤꯠ ꯃꯃꯤꯠ ꯆꯃ